ꯅꯦꯠꯋꯔꯛꯁꯤꯗꯤ ꯄꯦ ꯂꯝꯕꯤ ꯇꯥꯔꯦꯍꯦ
ꯃꯗꯨꯅꯦ
ꯋꯥꯔꯤ ꯁꯥꯟꯅ ꯌꯥꯡ ꯁꯥꯟꯅꯔꯒ ꯗꯤꯁꯀꯅꯦꯛ ꯑꯦ ꯇꯧꯔ ꯑꯗꯨꯗꯨ ꯉꯥꯛꯇꯪ ꯂꯩꯔꯒ ꯀꯩꯅꯣ ꯇꯧꯔꯦ ꯃꯦꯟꯐꯝꯁꯦ ꯐꯠꯇꯤ ꯊꯣꯛꯑꯝꯃꯒ ꯃꯥꯡꯈꯤꯑꯕ
ꯎꯝ ꯎꯝ
ꯑꯗꯨ ꯃꯥꯡꯉꯒ ꯑꯗꯨꯃꯥꯏꯅ ꯑꯗꯨꯝ ꯇꯧꯔ ꯂꯩꯕ ꯋꯥꯅꯤ ꯑꯗꯨꯒ ꯌꯥꯔꯣꯏ ꯈꯪꯕꯅꯦ ꯑꯩ ꯔꯤꯐ꯭ꯔꯦꯁ ꯇꯧꯖꯩ
ꯎꯝ ꯐꯔꯦ ꯔꯤꯐꯔ ꯆꯥꯎꯊꯣꯛꯑꯒ ꯇꯧꯕꯁꯤꯅ ꯅꯠꯇ꯭ꯔꯗꯤ ꯉꯁꯤ ꯃꯁꯥꯒꯤ ꯅꯨꯡꯉꯥꯏꯇꯦꯔꯥ ꯅꯠꯇ꯭ꯔꯒ ꯀꯩꯒꯤꯅꯣ ꯅꯦꯠꯋꯥꯛꯁ ꯇꯧꯔꯤ
ꯈꯪꯗꯦꯨ ꯏ ꯁꯗꯤ ꯊꯤ ꯀꯥ ꯊꯦ ꯄꯩ ꯇꯧꯗꯕꯁꯨ ꯑꯗꯨꯝ ꯌꯥꯎꯈꯤ ꯌꯥꯎꯋꯦ
ꯀꯅꯥ ꯅꯪ ꯑꯇꯣꯞꯄ ꯀꯅꯥ ꯀꯅꯥ ꯑꯗꯨꯒꯤ ꯑꯉꯥꯡꯈꯩ ꯑꯗꯨꯝ ꯀꯩꯅꯣ ꯇꯧꯔꯕ ꯈꯔ
ꯍꯥꯥ
ꯑꯗꯨꯒꯤ ꯑꯉꯥꯡꯗ ꯑꯌꯥꯝꯕ ꯈꯔ ꯁꯥꯟꯅꯔꯕ꯭ꯔꯕ
ꯑꯥ ꯁꯥꯟꯅꯔꯦ ꯑꯌꯥꯝꯕ ꯌꯥꯝꯃꯣꯏꯑꯦ
ꯅꯠꯇ꯭ꯔꯒ ꯋꯥꯏ ꯐꯥꯏꯗꯒꯤ ꯁꯝꯕꯒꯤ ꯑꯣꯏꯖꯥꯔꯣ ꯅꯦꯠꯋꯥꯛ ꯑꯃꯨꯛꯀ ꯅꯨꯡꯉꯥꯏꯇ꯭ꯔꯤꯁꯤꯅ ꯍꯦꯟꯅ
ꯋꯥꯏ ꯐꯥꯏꯗꯨꯗꯤ ꯁꯃꯩ ꯑꯣꯏꯒꯗ꯭ꯔꯥ
ꯃꯤ ꯑꯗꯨꯗ
ꯋꯥꯏ ꯐꯥꯏꯗ ꯍꯤꯡꯕꯅꯤꯗꯅ ꯑꯩꯈꯣꯏꯗꯤ
ꯃꯥꯅꯦ ꯍꯏ ꯐ ꯌꯦꯡꯅꯦ ꯑꯩꯁꯨ ꯍꯏ ꯐꯩꯅꯦ ꯑꯗꯨ ꯉꯀꯣ ꯑꯗꯨ ꯋꯥꯏ ꯐꯥꯏꯗꯣ ꯃꯤ ꯀꯌꯥꯝ ꯁꯝꯃꯤꯒꯦ ꯍꯧꯖꯤꯛ
ꯃꯤꯗꯣ ꯑꯍꯨꯝ ꯃꯔꯤ ꯃꯉꯥ ꯇꯔꯨꯛ ꯑꯩꯈꯣꯏ ꯇꯔꯨꯛ ꯐꯛꯛꯇꯅꯦ ꯌꯥꯎꯗ꯭ꯔꯦ ꯃꯥꯒ ꯇꯔꯦꯠ ꯁꯨꯕ ꯃꯊꯛꯀꯤ ꯉ ꯈꯛꯇꯅꯦ ꯃꯈꯥꯒꯤꯗ ꯑꯝꯇ ꯌꯥꯎꯗ꯭ꯔꯤ ꯕꯦꯝꯃ ꯍꯣꯏ ꯌꯥꯗ꯭ꯔꯀꯥꯟꯗꯗꯤ ꯁꯝꯒꯦꯒ ꯄꯣꯠ ꯆꯦꯒ ꯂꯨꯒ ꯇꯥꯒ ꯇꯧꯗꯅ
ꯀꯩꯒꯤ ꯃꯣꯏ ꯈꯔ ꯈꯔ ꯄꯤꯔꯒ ꯁꯝꯕꯗꯤ ꯀꯩꯗꯧꯕꯅꯤ
ꯈꯪꯗꯦ ꯑꯗꯨꯗꯤ ꯄꯨꯂꯞ ꯌꯥꯎꯔꯗꯤ ꯂꯨꯄꯥ ꯀꯨꯟꯊ꯭ꯔꯥ ꯅꯤꯐꯨ ꯌꯥꯡꯈꯩꯈꯛꯅꯤ ꯑꯗꯨꯕꯨ
ꯃꯥꯅꯦ
ꯁꯦꯞꯇꯨ ꯐꯅꯌꯥꯝ ꯇꯧꯃꯤꯅꯦ ꯃꯣꯏꯁꯨ ꯁꯝꯅꯤꯡꯕ ꯃꯇꯝ ꯁꯝꯖꯩꯗꯅ
ꯎꯣ
ꯑꯗꯨꯅꯗꯃꯛ ꯃꯥꯅꯦ ꯄꯩꯁꯥꯗ ꯃꯣꯏꯁꯨꯒ ꯃꯣꯏꯅ ꯍꯦꯟꯅ ꯂꯤꯛꯁꯜꯂꯦ ꯄꯩꯁꯥꯗꯤ ꯃꯣꯏꯅ ꯍꯦꯟꯅ ꯊꯣꯛꯑꯝꯒꯅꯤ ꯇꯏꯁꯟꯖꯤꯠ ꯖꯥ ꯖꯥꯁꯨ ꯆꯠꯂꯝꯒꯅꯤ ꯃꯐꯝ ꯈꯨꯗꯤꯡ
ꯑꯗꯨ
ꯑꯗꯨꯒ ꯃꯣꯏꯅ ꯍꯦꯟꯅ ꯒ꯭ꯌꯥꯟ ꯇꯥꯁꯟꯈꯤꯗ꯭ꯔꯕ ꯉꯉꯥꯡꯃꯨꯛꯇ ꯉꯥꯏꯔꯦꯅ
ꯑ__ ꯑꯪꯀꯁꯤꯅ ꯍꯣꯠꯈꯤꯕꯁꯤꯅ ꯍꯣꯠꯈꯤꯕꯁꯤꯅ ꯀꯨꯞꯈꯤꯕꯁꯤꯅ꯫
ꯑꯍ ꯗꯨꯕꯨꯗꯤ__
ꯈꯣꯏꯗꯤ ꯑꯪꯀ ꯍꯣꯠꯄ ꯍꯩꯇꯔꯦ ꯍꯣꯠꯅꯤꯉꯥꯏꯒꯤ ꯑꯪꯀꯁꯨ ꯂꯩꯇꯔꯦ꯫
ꯎꯝ__
ꯀ ꯀꯨꯞꯈ꯭ꯔꯕ ꯑꯉꯥꯡ ꯃꯇꯅꯤ ꯍꯧꯨꯖꯤꯛꯀꯤ ꯑꯉꯥꯡꯁꯤꯡꯗꯤ ꯍꯧꯖꯤꯛꯇꯗꯤ꯫ ꯅꯠꯇ꯭ꯔꯣ꯫
ꯃꯥꯟ__
ꯆꯤꯡꯃꯤꯅ ꯀꯃꯥꯏ ꯀꯃꯥꯏ ꯇꯧꯔꯤꯕ ꯍꯧꯖꯤꯛꯀꯥꯟ꯫
ꯅꯨꯡꯉꯥꯏꯕ ꯈ꯭ꯔꯦ꯫ ꯃꯥ ꯅꯨꯡꯉꯥꯏꯈ꯭ꯔꯦ ꯏꯕꯦꯝꯃ ꯗꯥꯂꯤꯗ꯫
ꯍꯥꯥ꯫
ꯗꯦꯜꯂꯤꯗ ꯅꯨꯡꯉꯥꯏꯈ꯭ꯔꯦ꯫
ꯗꯦꯜꯂꯤ ꯆꯠꯈ꯭ꯔꯤꯕ꯭ꯔꯣ꯫
ꯑꯁ ꯏꯕꯦꯝꯃ ꯊꯥ ꯑꯃ ꯐꯥꯗꯣꯔꯦ ꯅꯪꯅ ꯆꯦꯅꯦꯜ ꯑꯃꯗ ꯂꯩꯔꯝꯃꯤ ꯋꯥꯔꯤ ꯁꯥꯟꯅꯗꯕ ꯀꯨꯏꯔꯃꯤꯅ ꯑꯝꯇ ꯈꯉꯃꯔꯣꯏ꯫ ꯏꯛꯀꯣꯏꯈ꯭ꯔꯦ ꯗꯦꯂꯤꯗ ꯀꯣꯏꯈꯣꯏ꯫ ꯀꯣꯁꯇꯤꯡ ꯌꯥꯎꯅꯤ ꯏꯕꯦꯝꯃ ꯀꯣꯁꯆꯤꯡ ꯗꯦꯠ ꯀꯌꯥꯔ ꯃꯥ ꯆꯠꯈꯤꯕꯗꯣ꯫ ꯑꯣ ꯃꯦꯒꯤ ꯗꯦꯠ ꯀꯌꯥꯅꯣ ꯇꯨꯔꯥ꯫
ꯏꯍ ꯀꯨꯏꯔꯦꯍꯦ ꯑꯗꯨꯗꯤ꯫
ꯑꯥ__
ꯅꯠꯇꯦ ꯑꯗ ꯊꯥ ꯀꯌꯥꯝ ꯀꯨꯏ ꯇ꯭ꯋꯨꯨꯏꯁꯟ ꯇꯧꯗꯨꯏꯕ ꯑꯥꯗ ꯆꯠꯂꯤꯅ꯫
ꯇꯨꯔꯣ ꯑ ꯗꯦ ꯇꯨ ꯅꯠꯇꯦ ꯗꯦꯠ ꯑꯦꯠ ꯑꯣꯏꯔꯃ__ ꯑꯩ ꯁꯦꯞꯇꯦꯝꯕꯔ ꯑꯣꯛꯇꯣꯕꯔ ꯗꯥꯏ ꯊꯣꯔꯛꯀꯅꯤ ꯍꯥꯏꯔꯒ꯫
ꯑꯗꯣ ꯃꯥꯒꯤ ꯁꯤꯒꯤ ꯔꯦꯟꯇꯤ ꯑꯗꯨꯝ__ ꯃꯗꯨ ꯃꯥꯒꯤ ꯁꯤꯠꯍꯥꯡ ꯈꯥ ꯊꯝꯃꯤꯔꯣ꯫
ꯊꯝꯃꯦ ꯄꯣꯠ ꯆꯩꯩ ꯂꯣꯏꯅ ꯗꯨꯝ ꯁꯣꯗꯤꯩ ꯑꯩꯉꯣꯟꯗ ꯄꯤ ꯄꯥꯏ ꯑꯣꯏꯅ ꯄꯤꯔꯝꯃꯦ꯫ ꯕꯦꯝꯃ ꯄꯣꯠꯆꯩ ꯅꯨꯡꯖꯩ ꯑꯥ ꯈꯣꯡꯎꯞ ꯈꯔꯥꯡꯅ__ ꯀꯩꯅꯣꯗꯨꯗꯤ ꯃꯈꯥꯗꯗꯒꯤ ꯑꯉꯥꯡꯅ ꯂꯥꯏ ꯄꯤꯔꯝ__ ꯑꯣꯏꯖꯔꯨ꯫
ꯀꯩꯒꯤ꯫ ꯅꯠꯇꯦ ꯀꯔꯝꯕ ꯈꯣꯡꯎꯞ ꯀꯩꯀꯥꯅꯣ ꯅꯪꯗꯤ ꯆꯥꯗ꯭ꯔꯣ ꯅꯪꯗꯤ ꯂꯧꯍꯧ ꯀꯩꯗꯧꯒꯦ꯫
ꯆꯥꯏ ꯃꯤ ꯃꯥꯅ ꯂꯧꯖꯔꯣꯅ ꯃꯤꯉꯣꯟꯗ ꯄꯤꯒꯤꯕꯗꯣ ꯑꯩ ꯀꯃꯥꯏ ꯑꯩꯉꯣꯟꯗ__ ꯄꯤꯌꯣ ꯍꯥꯏꯗꯅ__
ꯏꯁ ꯂꯣꯏꯔꯦ ꯍꯦ ꯃꯥꯖꯨ ꯂꯩꯃꯤꯟꯅ__
ꯑꯗꯒꯤ ꯂꯩꯕ ꯑꯗꯒꯤꯗꯤ ꯑꯥ ꯀꯩꯅꯣ ꯑꯥꯔꯔ ꯑꯦꯝ ꯁꯨꯁ ꯀꯂꯦꯛꯁꯟꯗꯗꯒꯤ ꯂꯩꯕ ꯂꯨꯄꯥ ꯂꯤꯁꯤꯡ ꯑꯃꯒ ꯀꯌꯥꯅꯣꯝ ꯄꯤꯕꯗꯨ ꯈꯣꯡꯎꯞꯀꯗꯨ ꯂꯣꯏ ꯄꯤꯊꯣꯛꯑꯅꯤ
ꯃ ꯃꯥ ꯑꯗꯒꯤ ꯗꯦꯜꯂꯤꯗꯒꯤ ꯀꯌꯥꯝ ꯀꯩꯗꯧꯕ ꯂꯩꯔꯒꯦ ꯍꯥꯏꯖꯥꯠꯅꯤ ꯄꯩꯁꯥꯗꯤ ꯄꯥꯏꯒ꯭ꯔ ꯃꯥꯅꯦꯗꯀꯣ
ꯄꯥꯏꯒ꯭ꯔꯦ ꯄꯥꯏꯒ꯭ꯔꯦ ꯄꯥꯏꯕꯗꯨ ꯅꯠꯇ꯭ꯔ ꯗꯥꯏꯃꯟ ꯈꯨꯗꯣꯞ ꯁꯤꯅꯃꯤ ꯍꯣꯏꯔꯦ ꯑꯩꯈꯣꯏꯗꯤ
ꯇꯥꯡ
ꯀꯩꯅꯣ ꯀꯣꯔꯤꯒꯤꯐꯧ ꯁꯤ ꯉꯝꯗꯦ
ꯇꯥꯡꯗꯤ ꯇꯥꯡꯕꯅꯤ ꯃꯥꯗꯤ ꯈꯪꯗꯦ ꯁꯤꯔꯝꯃꯤ ꯑꯁ ꯍꯦꯟꯃꯜꯂꯦ ꯄꯩꯁꯥ ꯄꯥꯏꯕ ꯃꯤꯖꯦ ꯍꯦꯛꯇ ꯌꯥꯗꯦꯅꯦ
ꯑꯦꯃꯜꯂꯤ
ꯗꯨꯍꯥꯖꯟ ꯅꯥꯔꯦꯟꯒꯤ ꯐꯖꯕ ꯊꯤꯕ ꯌꯥꯎꯕ꯭ꯔꯗꯤ ꯈꯪꯗꯦ ꯍꯧꯖꯤꯛꯀꯥꯟ ꯑꯣꯐꯔ ꯊꯣꯛꯏꯔꯥ ꯀꯩꯗꯅꯣ ꯈꯪꯗꯦ ꯊꯣꯛꯇꯤ ꯊꯣꯛꯏꯕ ꯃꯥꯜꯂꯦ
ꯑꯗꯣ ꯈꯪꯗꯦ ꯑꯩꯈꯣꯏꯁꯨ ꯑꯩꯈꯣꯏ ꯂꯦꯅꯤꯡꯀꯥꯔꯒ ꯑꯩꯅꯦ ꯄꯨꯁꯄꯥꯅꯦ ꯑꯩꯈꯣꯏ ꯃꯔꯤ ꯈꯣꯡꯎꯞ ꯑꯃꯃꯝ ꯂꯩꯔꯛꯑꯦꯕ
ꯕꯖꯅ ꯑ
ꯑꯗ ꯑꯣꯀꯦ ꯃꯥꯔꯖꯦꯟ ꯑꯥꯏꯂꯦꯟꯗꯒꯤ ꯏꯕꯦꯝꯃ ꯃꯆꯤꯟꯊꯤ ꯍꯥꯏꯅꯤ ꯇꯣꯡꯕ ꯈꯣꯇꯣꯡ ꯉꯥꯏ ꯑꯃ
ꯎꯝ ꯇꯣꯝꯕꯕꯨ ꯅꯨꯡꯉꯥꯏꯔꯗꯤ ꯀꯩꯁꯨ ꯀꯥꯏꯗꯦ ꯑꯁ ꯄꯩꯁꯥꯗꯒꯤ ꯋꯥꯅꯤ ꯃꯣꯏꯒꯤ
ꯇꯥꯏ ꯋꯥꯅꯦ ꯑꯗꯣ ꯑꯩꯈꯣꯏꯅ ꯀꯩꯅꯣ ꯇꯧꯕꯅꯤꯅ ꯌꯥꯝꯅ ꯑꯦꯛꯁꯄꯦꯟꯁꯤꯞ ꯑꯣꯏꯕꯗꯣ ꯉꯝꯗꯕꯩ ꯋꯥꯅꯦꯕ ꯉꯝꯅꯕ ꯍꯥꯏꯁꯦ ꯑꯃꯒꯤ ꯃꯊꯛꯇ ꯄꯤꯔꯛꯄ ꯍꯥꯏꯁꯦ ꯁꯤꯁꯨ ꯑꯗꯨꯝ ꯇꯥꯡꯉꯤꯅꯤ ꯅꯠꯇ꯭ꯔꯥ
ꯇꯥꯏ ꯑꯦꯣ ꯑꯣꯏꯗꯣ ꯀꯌꯥ ꯀꯌꯥ ꯄꯤꯗꯣꯏꯅꯣ
ꯑꯃꯒ ꯆꯥꯝꯔꯤ
ꯈꯣꯡꯎꯞ ꯑꯃꯗ
ꯎ ꯑꯗꯨ ꯑꯣꯐꯔꯗ ꯑꯃꯒ ꯆꯅꯤꯄꯥꯜ ꯄꯤꯌꯦ ꯎꯝ ꯆ ꯄꯥꯏꯒꯦ
ꯇꯧꯔꯣ ꯇꯧꯔꯣ ꯅꯣꯏ ꯅꯣꯏ ꯅꯨꯡꯉꯥꯏꯔꯛꯑꯣꯍꯣꯏ
ꯍꯥ ꯑꯗꯨꯗꯣ ꯑꯃꯨꯛ ꯑꯩꯈꯣꯏꯅ ꯂꯩꯔꯕ ꯃꯇꯨꯡꯗ ꯏꯕꯦꯝꯃ ꯇ꯭ꯔꯤꯄꯜ ꯅꯥꯏꯟꯗ ꯑꯃꯨꯛ ꯊꯥꯗꯣꯛꯏꯦ
ꯎꯝ ꯑꯍꯥꯟꯕꯒꯤ ꯃꯣꯏꯁꯨ ꯈꯔ ꯈꯔ ꯇꯥꯡꯉꯝꯃꯤ ꯑꯣꯏꯔꯝꯒꯅꯤ ꯑꯗꯒꯤ ꯄꯩꯁꯥ ꯈꯔ ꯍꯟꯖꯤꯜꯂꯛꯀꯥꯟꯗꯅ ꯑꯃꯨꯛ ꯈꯔ ꯑꯃꯨꯛꯀ ꯍꯦꯟꯅ ꯍꯣꯡꯗꯣꯛꯄꯤ ꯇꯧꯔꯤꯗ
ꯎꯝ ꯑꯗꯨꯅꯤ ꯍꯥꯏꯗꯤ ꯌꯥꯝ ꯍꯦꯟꯅ ꯕ꯭ꯔꯥꯟ ꯀꯩꯅꯣ ꯅꯠꯇ꯭ꯔꯁꯨ ꯑꯗꯨꯝ ꯇꯣꯡꯕ ꯅꯨꯡꯉꯥꯏꯕ ꯍꯥꯏꯕꯗꯤ ꯃꯣꯏꯒꯤꯗꯣ ꯑꯗꯨꯝ ꯄꯥꯁ ꯀꯣꯄꯤ ꯑꯗꯨꯒꯤ ꯑꯣꯏꯗꯣꯏꯅꯦꯕꯀꯣ
ꯎꯝ
ꯑꯗꯩ ꯗꯂꯤꯒꯤꯅ ꯑꯃꯨꯛꯀ ꯈꯣꯡꯒꯨꯝꯕ ꯅꯥꯏꯗꯅ
ꯎ ꯅ ꯅ ꯔꯃꯤ ꯀꯗꯤ ꯐꯔꯛ
ꯍꯥꯏꯗꯤ ꯃꯣꯟ ꯃꯣꯟ ꯂꯥꯎꯔꯒꯅꯦ ꯇꯣꯡꯕꯗ ꯑꯗꯨꯛꯀꯤ ꯃꯇꯤꯛ ꯅꯨꯡꯉꯥꯏ
ꯎ
ꯑꯩꯈꯣꯏꯅ ꯄꯩꯁꯥ ꯄꯥꯏꯗꯅ ꯑꯅꯤ ꯑꯍꯨꯝ ꯂꯩꯔꯒ ꯃꯈꯟ ꯃꯈꯜ ꯊꯝꯃ ꯇꯣꯡꯉꯗꯤ ꯅꯨꯡꯉꯥꯏꯇꯕ ꯑꯗꯨꯅ ꯍꯥꯏꯗꯤ ꯌꯥꯝ ꯇꯥꯡꯕ ꯈꯔ ꯌꯥꯝ ꯏꯁꯄꯤꯁꯦꯜ ꯑꯣꯏꯅ ꯆꯠꯄ꯭ꯔ ꯀꯩꯅꯣꯒꯨꯝꯕ ꯑꯗꯨꯒꯨꯝꯕꯗ ꯑꯣꯏꯅ ꯁꯣꯡꯅꯕꯅꯕ ꯊꯝꯖꯤꯟꯁꯤ ꯍꯥꯏꯅꯩ
ꯉꯥꯛꯈꯣꯡ ꯀꯌꯥꯃ ꯋꯥꯡꯒꯦ ꯈꯣꯡꯎꯝꯅꯣ
ꯑꯅꯦꯝꯕꯤꯅꯤ ꯑꯩꯗꯤ ꯄꯥꯝꯁꯨꯁ ꯂꯅꯤꯀꯥꯅꯦ ꯑꯩꯅꯦ ꯔꯦꯅꯨꯅꯦ ꯈꯨꯔ ꯍꯨꯝ ꯁꯨꯁꯅꯦꯕ
ꯄꯝꯁꯨ ꯂꯤꯁꯤꯡ ꯑꯃ ꯍꯦꯟꯕ ꯑꯗꯨꯗꯤ ꯈꯔ ꯀꯥꯏꯅ ꯇꯧꯕ ꯄꯣꯠꯇꯤ ꯑꯣꯏꯔꯝꯗꯣꯏꯅꯦ
ꯍꯣꯏꯗꯤ ꯄꯨꯁꯄꯥꯒꯤꯅ ꯑꯋꯥꯡꯕꯤ
ꯎꯝ ꯍꯣꯏ ꯈꯨꯅꯤꯡ ꯑꯋꯥꯡꯕꯤ ꯑꯣꯏꯗꯦ ꯈꯨꯅꯤꯡ ꯑꯋꯥꯡꯗꯨꯗꯤ ꯊꯝꯖꯤꯜꯂꯨ ꯆꯣꯡꯊꯣꯛꯎ ꯆꯣꯡꯕ ꯌꯥꯕ ꯀꯥꯟꯗ ꯍꯥꯏꯕꯗꯤ ꯑꯩꯒꯤ ꯅꯍꯥꯃꯨꯛ ꯑꯃ ꯂꯩꯕꯁꯤꯁꯨ ꯈꯔ ꯈꯔ ꯃꯌꯥ ꯍꯦꯛꯇ ꯀꯥꯉꯦ ꯇꯧꯕ꯭ꯔꯣ ꯃꯣꯏꯁ
ꯎꯝ ꯑꯗꯣ ꯃꯣꯏ ꯀꯩꯅꯣꯒꯤꯗꯤ ꯑꯋꯥꯡꯕ ꯑꯃꯁꯨ ꯂꯦꯅꯤꯀꯥꯒꯤꯗꯤ ꯑꯃꯒꯤ ꯃꯈꯥ ꯄꯤꯕ ꯑꯣꯐꯔꯗ ꯂꯧꯈ꯭ꯔꯕꯅꯦꯕ
ꯍꯟꯗꯛꯇ ꯚꯔꯖꯟ ꯑꯥꯏꯂꯦꯟꯗꯒꯤ ꯃꯥꯁꯨꯣ
ꯀꯨꯏꯔꯦ ꯀꯨꯏꯔꯦ ꯃꯥ ꯁꯤꯗ ꯂꯥꯛꯄ ꯀꯨꯏꯗ꯭ꯔꯤꯉꯩꯗ
ꯅꯍꯥꯃꯨꯛ ꯑꯃ ꯑꯋꯥꯡꯕ ꯑꯃ ꯇꯣꯡꯕꯗꯨꯔꯣ ꯃꯥꯅ ꯑꯩꯈꯣꯏ ꯐꯪꯁꯟ ꯆꯠꯄꯗꯔ ꯀꯩꯅꯣꯝꯃ ꯎꯝ
ꯑꯗꯨ ꯑꯗꯨꯗꯣ ꯐꯩꯌꯦꯕ ꯑꯗꯨꯝꯕꯗꯨꯗꯤ ꯐꯒꯠꯇꯦ ꯑꯗꯨꯒꯨꯝꯕꯅꯦꯇꯦ ꯃꯤꯅ ꯄꯤꯊꯣꯛꯑꯝꯃꯤꯗꯣ ꯂꯟꯊꯣꯏꯗ ꯄꯤꯊꯣꯛꯈ꯭ꯔꯤꯗꯣ
ꯀꯟꯗꯣꯏ ꯌꯥꯁꯦ ꯃꯁꯛ ꯐꯖꯩ ꯑꯁ ꯃꯥ ꯑꯍꯟ ꯑꯍꯟ ꯐꯠꯇꯦꯗ ꯀꯣ
ꯎꯝ ꯑꯣ ꯑꯩꯉꯣꯟꯗꯗꯤ ꯅꯍꯥꯃꯨꯛꯅꯦ ꯁꯨꯃꯥꯏꯅ ꯍꯥꯏꯕꯅꯦꯕ ꯅꯪ ꯂꯧꯖꯔꯣ ꯈꯣꯠꯂꯣ ꯍꯥꯏ ꯍꯥꯏꯕꯅꯦꯕꯀꯣ ꯑꯗ ꯂꯧꯖꯅꯨ ꯍꯥꯏꯔꯁꯨ ꯃꯤꯅ ꯁꯦ ꯍꯥꯏꯅ ꯄꯤꯕ ꯅꯠꯇꯕꯅꯤꯅ ꯑꯩꯅ ꯀꯃꯥꯏꯅ ꯅꯪ ꯂꯧꯖꯔꯣ ꯍꯥꯏꯗꯨꯣ ꯑꯩ ꯄꯨꯔꯒꯦ ꯍꯥꯏꯅꯤ
ꯎꯝ ꯃꯥꯅꯤ ꯑꯗꯨꯕꯨꯗꯤ
ꯃꯥꯗꯤ ꯏꯁꯤꯡ ꯑꯅꯤ ꯄꯤꯕ ꯑꯅꯤ ꯍꯦꯟꯕ ꯉꯥꯛꯇ ꯑꯍꯨꯝ ꯂꯩꯈ꯭ꯔꯕꯅꯤꯅ ꯑꯗꯨꯗꯨ ꯑꯗꯨꯒꯨꯝꯕꯗꯨ ꯇꯣꯡꯅꯤꯡꯗ꯭ꯔꯦꯗꯅ ꯐꯖꯗꯦ ꯍꯥꯏꯅ ꯈꯜꯂꯦꯗꯅ
ꯈꯟꯗꯤꯅꯦ ꯊꯤꯒꯦꯔꯥ ꯐꯖꯒꯦꯔꯥ ꯑꯇꯥꯡꯕꯁꯤꯅ ꯍ‌ꯦꯛꯇ
ꯄꯤꯔꯛꯏ ꯑꯗꯣ ꯑꯋꯥꯡꯕꯗ ꯑꯩꯅ ꯄꯥꯝꯕ ꯗꯤꯖꯥꯏꯟ ꯑꯃ ꯂꯩ ꯁꯣꯅꯤꯌꯥ ꯃꯆꯥꯅꯒ ꯑꯣꯞꯄꯗꯣ ꯄꯨꯕ ꯊꯥꯡꯕ ꯉꯝꯗꯕ ꯑ ꯑꯗꯨꯒꯨꯝꯕꯗꯣ ꯌꯥꯝ ꯄꯥꯝꯃꯦ ꯑꯗꯨꯒꯥꯏꯗ ꯌꯥꯝ ꯀꯟꯅꯁꯨ ꯋꯥꯡꯗꯕ ꯑꯁꯃ ꯑꯗꯨꯝ ꯇꯣꯡꯉꯅꯤ ꯚꯤꯗꯤꯑꯣ ꯑꯌꯥꯝꯕ ꯍꯧꯖꯤꯛ
ꯑꯩ ꯑꯃꯝꯇ ꯌꯦꯡꯒꯦ ꯄꯨꯕ ꯊꯥꯡꯕ ꯉꯝꯗꯕ ꯏꯁꯩꯗꯣ
ꯑ ꯂꯥꯏꯛꯁꯤ ꯇꯞꯅ ꯇꯣꯡꯕ ꯃꯣꯏꯒꯤ ꯀꯕꯨꯏꯒꯤ ꯗ꯭ꯔꯦꯁ ꯁꯦꯠꯂꯀꯥꯟꯗ ꯑꯁ ꯃꯁꯤꯡ ꯁꯨꯗꯣꯔꯀꯥꯟꯗ ꯏꯕꯦꯝꯅ ꯅꯨꯡꯉꯥꯏꯇꯦ ꯕꯕꯥꯅ
ꯀꯔꯝꯕ ꯑꯁꯤ
ꯁꯤꯁꯤꯒꯗꯤ ꯑꯩꯒꯤ ꯑ ꯑꯩꯒꯤꯗꯤ ꯁꯤꯁꯤꯒ ꯉꯥ ꯁꯗꯣꯏꯅꯕꯗ ꯃꯦꯟꯐꯝ ꯊꯣꯛꯔꯛꯇꯦ ꯍꯣꯏꯔꯣꯡ ꯃꯥ ꯑꯣꯐꯗꫭ
ꯍꯣꯏ ꯀꯩꯁꯨꯕꯨꯗꯤ ꯀꯥꯏꯗꯦ ꯑꯗꯣ ꯑꯗꯨꯝ ꯉꯥꯡꯉ ꯂꯣꯏꯔꯦ ꯀꯩꯗꯧꯔꯒꯦ
ꯀꯩꯍꯥꯏꯒ‌‌ꯦ
ꯍꯥꯥ
ꯍꯩꯅꯕꯤ ꯑꯣꯏꯔꯤ ꯑꯩꯒꯤꯗꯤ ꯍꯩꯅꯕꯤ ꯍꯩꯅꯕꯤ
ꯕꯤ ꯑꯁ ꯈꯣꯡꯎꯞ ꯀꯌꯥꯝ ꯂꯩꯔꯕ ꯑꯋꯥꯡꯕꯤꯗꯅ ꯅꯪꯒꯤ
ꯂꯩꯇꯦꯍ ꯑꯃꯒ ꯑꯥꯒꯅꯤꯗ ꯂꯩꯈꯤꯕꯗꯣ ꯒꯤ ꯇꯥꯡꯒꯤ ꯂꫭꯍꯣꯡꯉꯝꯗꯥꯏꯗ
ꯑꯋꯥꯡꯕꯤ ꯍꯥꯏꯖꯦ ꯅꯪꯅ ꯅꯍꯥꯟꯃꯨꯛ ꯎꯄꯛꯄꯗꯨꯔꯣ
ꯑꯔꯪꯕꯒ ꯌꯥꯎꯕꯤ
ꯍꯣꯏ ꯅꯍꯥꯟꯃꯨꯛ ꯑꯣꯀꯣꯠ ꯑꯣ ꯅꯪ ꯅꯍꯥꯃꯨꯛ ꯈꯪꯗꯦ ꯑꯣ ꯅꯍꯥꯟꯒꯤ ꯕ꯭ꯔꯖꯤꯟ ꯑꯥꯏꯂꯦꯟꯗꯩ ꯂꯩꯕ ꯏꯆꯦ ꯑꯉꯥꯡ ꯑꯉꯧꯕ ꯑꯃ ꯇꯣꯡꯉꯛꯈꯤꯗꯥꯏꯅꯦ ꯅꯪ ꯏꯆꯦ ꯑꯝ ꯑꯃ ꯑꯩꯈꯣꯏ ꯗ꯭ꯔꯦ ꯂꯦꯅꯤꯀꯥ ꯑꯈꯣꯏ ꯑꯍꯨꯝ ꯀꯩꯅꯣ ꯆꯠꯄꯗ ꯂꯨꯍꯣꯡꯕ
ꯂꯨꯍꫭꯡ ꯆꯠꯄꯗ ꯑꯉꯧ
ꯍꯩꯖꯤꯡꯄꯣꯠ ꯍꯩꯖꯤꯡꯄꯣꯠ ꯍꯩꯖꯤꯡꯄꯣꯠ ꯍꯩꯖꯤꯡꯄꯣꯠ
ꯑꯣ ꯑꯗꯨꯅ ꯑꯉꯥꯡꯗꯩ ꯋꯥꯏꯕꯅꯦ ꯑꯗꯨ ꯅꯠ ꯑꯉꯥꯡꯗꯩ ꯋꯥꯏꯕꯅꯦ ꯑꯗꯨꯗꯤ ꯂꯨꯄꯥ ꯆꯥꯝꯌꯥꯡꯈꯩ ꯄꯤꯑꯌꯦ
ꯀꯔꯤꯅꯣꯗ ꯅꯪꯖꯨ ꯍꯦꯟꯃꯟꯗ꯭ꯔꯣ
ꯍꯥ
ꯍꯦꯟꯃꯟꯗ꯭ꯔꯕ ꯆꯥꯝ ꯌꯥꯡꯈꯩ ꯍꯥꯏꯔꯛꯑꯗꯤ
ꯁꯤꯖꯟꯗꯩ ꯂꯩꯕꯅꯦꯌꯦ
ꯁꯤꯖꯟꯗ ꯂꯨꯄꯥ ꯆꯥꯝꯌꯥꯡꯈꯩꯗ ꯄꯣꯠ ꯑꯝꯇ ꯐꯪꯗꯦ
ꯃꯣꯏꯗꯤ ꯗꯥꯥꯎ ꯌꯥꯕꯩꯅꯦ ꯏꯕꯦꯝ ꯊꯥꯏꯅꯒꯤ ꯋꯥꯔꯤ ꯑꯣ ꯉꯥꯏꯈꯣꯀꯣ ꯑꯩ ꯐꯣꯟ ꯑꯃ ꯂꯥꯛꯁꯤꯜꯂꯦ ꯑꯝꯇ ꯄꯥꯏꯒꯤꯒꯦ ꯑꯃꯨꯛ ꯊꯝꯃꯒ ꯇꯧꯔꯛ
ꯎꯝ ꯎꯝ ꯍꯣꯏ ꯍꯣꯏ ꯍꯣꯏ ꯊꯝꯃꯣ ꯊꯝꯃꯣ